ꯍꯦꯜꯂꯣ
ꯍꯂꯣ ꯍꯜꯂꯣ
ꯎꯝ ꯍꯜꯂꯣ ꯗꯗꯥ ꯇꯥꯕꯤꯕ꯭ꯔꯣ
ꯑꯣ ꯏꯆꯟ
ꯑꯣ ꯇꯥꯕꯥꯕ꯭ꯔꯣ
ꯑ ꯈꯤꯇꯪ ꯀꯟꯅ ꯉꯥꯡꯕ ꯌꯥꯕ ꯅꯪꯒꯤ ꯚꯣꯏꯁ
ꯑꯥ ꯌꯥꯅꯤ ꯇꯥꯕꯤꯔꯕꯣ ꯗꯥ
ꯑꯥ ꯇꯥꯏ ꯇꯥꯏ
ꯑꯣ ꯑꯩꯁꯦ ꯐꯣꯟ ꯇꯧꯔꯛꯇꯕꯁꯨ ꯀꯨꯏꯔꯦꯅ ꯇꯧꯖꯔꯛꯄꯅꯦ
ꯑꯣ ꯀꯨꯏꯔꯦꯅꯦ ꯋꯥꯔꯤ ꯁꯥꯟꯗꯕ
ꯆꯥꯛ ꯆꯥꯕꯤꯔꯕꯣ ꯗꯥꯗꯥꯕꯣ
ꯆꯥꯔꯦ
ꯀꯩ ꯃꯗꯦꯜ ꯇꯔꯦ
ꯁꯤ ꯑꯥ ꯉꯁꯤꯗꯣ ꯀꯩꯅꯣ ꯆꯥꯏ ꯏꯔꯣꯝꯕ ꯑꯣꯏꯅꯥ ꯇꯧꯔꯦ
ꯀꯩꯀꯩ ꯔꯣꯜꯂꯤꯅꯣ
ꯑꯣ ꯀꯩꯅꯣ ꯑꯥ ꯑꯂꯨꯅꯦ ꯍꯥꯏꯗꯤ ꯍꯋꯥꯏ ꯀꯩ ꯍꯥꯏꯗꯣꯏꯅꯣꯃ ꯍꯋꯥꯏ ꯃꯔꯨ ꯆꯥꯗꯕꯤ ꯑꯃ ꯂꯩꯕꯗꯣ ꯑꯗꯨꯒ ꯇꯧꯔꯒ ꯂꯣꯜꯂꯦ
ꯍꯥꯏꯁꯦ ꯀꯔꯝ
ꯎꯝ ꯀꯩꯅꯣ ꯅꯪꯗꯤ ꯆꯥꯔꯕꯣ
ꯎꯝ ꯑꯩꯁꯨ ꯆꯥꯔꯦ
ꯀꯔꯤ ꯃꯊꯦꯜ ꯆꯥꯔꯔꯕ
ꯑꯩꯖꯨ ꯎꯇꯤ ꯆꯔꯦ
ꯎꯇꯤ
ꯎꯝ
ꯎꯇꯤ ꯀꯔꯝꯕ ꯎꯇꯤꯅꯣ
ꯎꯇꯤ ꯑꯩꯈꯣꯏꯒꯤ ꯀꯩꯅꯣꯗꯣ ꯑꯁꯪꯕꯗꯣ
ꯑꯁꯪꯕꯗꯣ
ꯎꯝ
ꯅꯪꯅꯦ ꯎꯠꯇꯤ ꯑꯁꯪꯕꯗꯣ ꯀꯔꯤ ꯀꯔꯤ ꯍꯞꯄꯥ ꯊꯣꯡꯒꯦ
ꯎꯇꯤ ꯑꯁꯪꯕꯁꯦ ꯑꯗꯨꯝ ꯑꯌꯥꯝꯕꯅ ꯑꯩꯈꯣꯏꯒꯤ ꯍꯤꯡꯒꯣꯜꯗ ꯀꯩꯗ ꯆꯣꯡꯕ ꯃꯅꯥ ꯃꯁꯤꯡ ꯇꯧꯔꯒ ꯊꯣꯡꯉꯦꯕꯀꯣ
ꯑꯥ
ꯃꯔꯨꯑꯣꯏꯅ ꯑꯩꯈꯣꯏꯒꯤ ꯄꯥꯡꯈꯣꯛꯂꯥꯥꯁꯦ ꯁꯤ ꯐꯖꯅ ꯍꯥꯞꯄꯦ ꯄꯥꯡꯈꯣꯛꯂꯛꯑꯗꯤ ꯑꯩꯈꯣꯏꯒꯤ ꯆꯪꯗꯕ ꯌꯥꯗꯕ ꯑꯃ ꯑꯣꯏꯕ ꯎꯠꯇꯤ ꯑꯁꯪꯕꯗꯗꯤ ꯑꯗꯒꯤ ꯑꯩꯈꯣꯏꯅ ꯁꯦ ꯃꯪꯒ꯭ꯔꯥ ꯃꯅꯥ ꯍꯥꯞꯄ ꯌꯥꯏꯑꯕꯀꯣ
ꯎꯝ
ꯑꯗꯒꯤ ꯑꯩꯈꯣꯏꯒꯤ ꯀꯥꯔꯕꯣꯠ ꯄꯥꯝꯕꯤꯒꯤ ꯃꯇꯣꯟꯒꯨꯝꯕ
ꯑꯥ
ꯑꯗꯒꯤ ꯑꯩꯈꯣꯏꯅ ꯍꯋꯥꯏꯊꯔꯥꯛꯒꯤ ꯃꯇꯣꯟꯗꯣ ꯍꯋꯥꯏ ꯃꯇꯣꯟꯒ ꯍꯥꯏꯅꯕꯗꯨꯅꯦ ꯑꯗꯨꯝ ꯍꯥꯞꯄ ꯌꯥꯏꯕꯀꯣ
ꯑꯣ
ꯑꯗꯒꯤ ꯑꯩꯈꯣꯏꯒꯤ ꯁꯝꯅ ꯍꯥꯏꯔꯕꯗ ꯅꯥꯄꯤ ꯃꯔꯛꯇꯒꯗꯤ ꯑꯗꯨꯝ ꯍꯧꯕ ꯑꯩꯈꯣꯏꯒꯤ ꯀꯩꯅꯣꯗꯣ ꯊꯝꯆꯦꯠ ꯃꯥꯟꯕꯤꯒ ꯍꯥꯏꯕꯗꯣ
ꯑꯥ
ꯑꯗꯨꯁꯨ ꯑꯗꯨꯝ ꯍꯥꯞꯅꯩꯑꯕ ꯑꯗꯒꯤ ꯑꯩꯈꯣꯏꯅ ꯆꯥꯛ ꯍꯥꯞꯄ ꯌꯥꯏ ꯑꯗꯒꯤ ꯆꯥꯛ ꯍꯥꯞꯅꯤꯡꯗꯕ ꯃꯤꯅ ꯆꯥꯛꯀꯤ ꯃꯍꯨꯠꯇ ꯑꯩꯈꯣꯏ ꯑꯣꯠꯁꯀꯨꯝꯕ ꯑꯣꯏꯅ ꯍꯥꯞꯄꯁꯨ ꯌꯥꯏꯑꯕꯀꯣ
ꯑꯣ ꯆꯥꯛꯁꯦ ꯑꯩꯈꯣꯏꯒꯤ ꯅꯣꯏ ꯆꯦꯡ ꯑꯣꯏꯅ ꯍꯥꯞꯇꯣꯏꯔꯥ ꯀꯃꯥꯏ ꯍꯥꯞꯀꯦ
ꯆꯦꯡ ꯑꯣꯏꯅ ꯍꯥꯞꯇꯣꯏꯅꯦ ꯑꯩꯈꯣꯏꯒꯤ ꯃꯩꯇꯩ ꯆꯦꯡ ꯑꯐꯕꯁꯦ
ꯑꯥ
ꯑꯣ ꯍꯣꯏꯌꯤ ꯅꯣꯏꯒꯤ ꯑꯃ ꯑꯥ ꯎꯇꯤ ꯑꯁꯪꯕꯒꯤ ꯑꯃꯥ ꯀꯔꯤ ꯍꯥꯏꯗꯣꯏꯅꯣ ꯃꯣꯏꯒꯤ ꯁꯪꯅꯕꯗꯣ ꯑꯗꯨꯗꯣ ꯄꯥꯡꯈꯣꯛꯂꯥꯅ ꯁꯪꯍꯜꯂꯤꯔꯣ꯫
ꯎꯝ ꯑꯌꯥꯝꯕꯅꯗꯤ ꯄꯥꯡꯈꯣꯛ ꯂꯥꯅ ꯁꯪꯍꯟꯕꯅꯤ꯫
ꯑꯣ ꯑꯩꯈꯣꯏꯒꯤ ꯍꯥꯏꯅꯩꯗꯅ ꯑꯍꯟꯒꯤ ꯁꯣꯗꯥ ꯕꯦꯒꯞ ꯀꯥꯏꯅ ꯍꯥꯏꯅꯩꯗꯅ ꯑꯩꯈꯣꯏ ꯁꯣꯗꯤꯌꯝ ꯕꯥꯏ ꯀꯥꯔꯕꯣꯅꯦꯠꯇꯣ꯫ ꯑ ꯑꯗꯨꯏꯗꯨ꯫ ꯍꯥꯞꯄꯔꯥ ꯅꯣꯏ ꯀꯃꯥꯏꯅ ꯇꯧꯏ꯫
ꯎꯝ ꯑꯗꯨꯗꯣ ꯍꯥꯞꯄꯦ ꯑꯗꯣ ꯍꯥꯞꯄꯁꯦ ꯑꯩꯈꯣꯏꯒꯤ꯫ ꯊꯥꯏꯅꯒꯤ ꯑꯍꯟꯒꯩꯅ ꯇꯧꯅꯔꯝꯕ ꯑꯩꯈꯣꯏꯒꯤ ꯍꯋꯥꯏ ꯇ꯭ꯔꯥꯛꯀꯨꯝꯕ ꯃꯩ ꯊꯥꯔꯒ꯫ ꯎꯠꯇ ꯍꯥꯞꯄꯗ ꯑꯗꯨ ꯅ
ꯎꯝ ꯈꯪꯗꯦ ꯎꯇꯤ ꯊꯣꯡꯕꯁꯦ ꯍꯩꯗꯤ ꯍꯩꯅꯤꯡꯉꯤꯅꯦ꯫
ꯎꯝ ꯂꯥꯏꯕꯅꯦꯗ ꯀꯩꯁꯨ
ꯎꯝ ꯎꯇꯤꯗꯨ ꯑꯩꯈꯣꯏꯒꯤ ꯑꯃ ꯑꯁꯪꯕ ꯅꯠꯇꯕ ꯑꯃꯁꯨ ꯂꯩꯗꯥꯏꯅꯦ꯫
ꯂꯩ ꯑꯩꯈꯣꯏꯒꯤ ꯃꯪꯒꯟ ꯎꯇꯤ꯫
ꯎꯝ ꯃꯪꯒꯜ ꯍꯥꯞꯄꯒ ꯇꯧꯗꯣꯏꯅꯦꯕꯀꯣ꯫ ꯑꯗꯨꯝ ꯎ ꯎꯇꯤꯒ ꯍꯥꯏꯔꯗꯤ ꯑꯗꯨꯝ ꯃꯍꯥꯎꯁꯦ ꯑꯁꯪꯕꯗꯨꯅꯒ ꯍꯥꯎꯗꯧ ꯃꯥꯟꯗ꯭ꯔꯣ
ꯍꯥꯎꯋꯦ ꯑꯗꯨ ꯃꯍꯥꯎꯁꯦ ꯇꯣꯉꯥꯟ ꯇꯣꯉꯥꯟꯂꯤꯗꯅ
ꯎꯝ ꯑꯩꯈꯣꯏ ꯑꯩꯈꯣꯏꯒꯤ ꯏꯃꯥ ꯑꯩꯈꯣꯏ ꯑꯉꯥꯡ ꯑꯣꯏꯉꯩꯗ ꯑꯩꯈꯣꯏꯒꯤ ꯍꯋꯥꯏ ꯑꯃ ꯂꯩꯗꯣꯏꯅꯦ ꯍꯋꯥꯏ ꯊꯔꯥꯛ ꯇꯣ ꯑꯗꯨꯗꯣ ꯃꯩꯒ ꯊꯥꯗꯣꯛꯑꯒ ꯑꯩꯈꯣꯏꯅ ꯀꯩꯅꯣ ꯆꯥꯗꯣꯏꯅꯦꯕ ꯃꯅꯨꯡꯗ ꯌꯥꯎꯕ ꯍꯋꯥꯏ ꯂꯧꯔꯒ ꯑꯗꯨꯒ ꯑꯗꯨ ꯎꯠꯇꯨꯅ ꯑꯩꯈꯣꯏꯒꯤ ꯎꯇꯤꯗ ꯁꯤꯖꯤꯟꯅꯩꯗꯅ
ꯎꯝ
ꯑꯥ ꯅꯤꯡꯁꯤꯡꯕ ꯍꯥꯏꯇꯥꯔꯦ ꯑꯉꯥꯡꯗꯤ ꯑꯩꯈꯣꯏꯒꯤ ꯏꯃꯥ ꯍꯣꯏꯅ ꯎꯇꯤ ꯊꯣꯡꯕꯁꯦ ꯌꯥꯝ ꯍꯥꯎꯕꯅꯦ
ꯍꯥꯎꯋꯦ ꯍꯥꯏꯗꯤ ꯎꯇꯤ ꯍꯥꯏꯁꯤꯗꯤ ꯑꯩꯈꯣꯏꯒꯤ ꯃꯩꯇꯩꯒꯤ ꯂꯩꯖꯔꯝꯃꯕ ꯏꯟꯖꯥꯡ ꯑꯃꯅꯤꯗꯅ
ꯎꯇꯤꯗꯤ ꯆꯥꯛ ꯆꯥꯗ꯭ꯔꯁꯨ ꯎꯇꯤ ꯆꯥꯔꯗꯤ ꯄꯨꯛ ꯊꯦꯟꯒꯠꯂꯦ ꯀꯥꯏꯅ
ꯊꯟꯒꯠꯂꯦ ꯊꯟꯒꯠꯂꯦ ꯍꯥꯏꯕꯗꯤ ꯑꯩꯈꯣꯏꯅ ꯎꯠꯇꯤꯗ ꯍꯥꯞꯇꯣꯏꯁꯦ ꯄꯨꯛ ꯂꯨꯝꯊꯕ ꯄꯣꯠ ꯆꯩꯅ ꯑꯌꯥꯝꯕ ꯇꯣꯏꯅ ꯍꯥꯞꯄꯤꯗꯅ
ꯎꯝ
ꯆꯦꯡ ꯍꯥꯞꯄꯦ ꯑꯗꯨꯝ ꯄꯨꯛ ꯑꯗꯨꯝ ꯊꯥꯡꯒꯠꯂꯤ ꯑꯣꯠ ꯍꯥꯞꯄꯁꯨ ꯑꯗꯨꯝ ꯄꯨꯛ ꯑꯗꯨꯝ ꯂꯨꯝꯃꯤ
ꯎꯝ ꯍꯧꯖꯤꯛꯀꯥꯟꯁꯤꯗꯤ ꯑꯩꯈꯣꯏꯒꯤ ꯃꯅꯥ ꯃꯁꯤꯡ ꯆꯥꯎꯗꯤ ꯍꯥꯏ ꯑꯗꯣ ꯃꯅꯥ ꯃꯁꯤꯡꯁꯦ ꯍꯤꯡꯒꯣꯜꯗꯤ ꯏꯁꯥꯒꯤ ꯊꯥꯖꯕꯕꯨꯗꯤ ꯐꯕꯀꯣ ꯑꯗꯒꯤ ꯑꯩꯈꯣꯏꯒꯤ ꯄꯣꯠ ꯌꯣꯜꯂꯤꯕ ꯀꯩꯊꯦꯜꯗ ꯌꯣꯜꯂꯤꯕꯁꯤꯡꯁꯤꯗꯤ ꯆꯥꯕꯗ ꯑꯁꯦꯡꯕ ꯀꯤꯕ ꯑꯃꯗꯤ ꯌꯥꯎꯕꯖꯥꯠꯅꯤꯗ
ꯃꯥꯅꯦ ꯍꯧꯖꯤꯛꯀꯤ ꯃꯅꯥ ꯃꯁꯤꯡꯁꯤꯡꯁꯦ ꯄꯨꯊꯣꯔꯛꯅꯕ ꯍꯣꯠꯅꯕꯗ ꯍꯥꯞꯄꯤꯕ ꯍꯥꯔ ꯃꯌꯥꯝꯖꯦ
ꯎꯝ
ꯉꯝꯖꯔꯗꯤ ꯑꯩꯈꯣꯏ ꯏꯁꯥ ꯏꯁꯥꯒꯤ ꯍꯤꯡꯒꯣꯜꯗ ꯊꯥꯕꯅꯗꯤ ꯐꯔꯕꯅꯤꯗ꯫
ꯑꯗꯨꯅꯤ ꯃꯅꯥ ꯃꯁꯤꯡꯁꯨ ꯐꯗꯩꯗꯤ ꯑꯩꯈꯣꯏꯒꯤ ꯉꯥꯗ ꯍꯥꯏꯔꯣ ꯐꯥꯝꯗꯩ ꯂꯩꯕ ꯉꯥꯥꯖꯦ ꯃꯣꯏꯅ ꯐꯥꯔꯛꯏ ꯃꯌꯥꯝꯖꯦ ꯂꯣꯏ ꯎꯅꯔꯤ ꯉꯥꯛꯇꯅꯦꯕ꯫
ꯃꯥꯅꯤ꯫
ꯉꯥꯗꯨ ꯆꯥꯎꯅꯕ ꯍꯣꯠꯅꯕꯗ ꯏꯁꯥꯖꯤ ꯑꯗꯨꯝ ꯂꯩꯅꯖꯦ ꯖꯥꯠ ꯖꯥꯠ ꯄꯣꯛꯂꯛꯄ ꯖꯥꯅꯤꯗ꯫ ꯍꯣꯏ ꯆꯤꯟꯖꯥꯛꯇꯩꯁꯨ ꯃꯌꯥꯝ ꯎꯕꯖꯥꯠꯅꯦꯗ
ꯂꯩꯅ ꯄꯣꯛꯄꯗꯁꯨ ꯅꯠꯇꯅ ꯍꯧꯖꯤꯛꯀꯥꯟ ꯉꯥꯒꯤ ꯃꯥꯒꯤ ꯃꯅꯨꯡꯒꯤ ꯃꯥꯒꯤ ꯀꯩ ꯍꯥꯏꯅꯤ ꯄꯥꯔꯠꯁꯤꯡꯗꯣ ꯀꯥꯡꯍꯧ ꯆꯥꯔꯨꯕꯗ ꯃꯤ
ꯑꯥ
ꯗꯥꯛꯇꯔ ꯌꯧꯅꯕ ꯌꯥꯎꯔꯤꯁꯤꯗꯤ꯫
ꯑꯥ ꯑꯗꯨꯨꯅꯦ
ꯍꯥꯏꯗꯤ ꯑꯩꯈꯣꯏꯅ ꯎꯝ ꯂꯧꯕꯨꯛꯇꯒꯤ ꯐꯥꯕ ꯉꯥ ꯍꯥꯏꯔꯣ ꯐꯧꯗꯨ ꯐꯅꯕ ꯍꯣꯠꯅꯕꯗ ꯍꯥꯞꯄꯤꯕ ꯍꯥꯔ ꯃꯌꯥꯝꯗꯣ ꯏꯁꯤꯡꯗ ꯑꯗꯨꯝ ꯆꯦꯟꯗꯒ꯭ꯔꯅꯤ
ꯃꯥꯟ
ꯑꯗꯨꯅ ꯉꯥꯅ ꯆꯥꯁꯜꯂꯅꯤ꯫ ꯗꯩ ꯉꯥꯗꯨ ꯑꯃꯨꯛ ꯑꯩꯈꯣꯏ ꯃꯤꯖꯤꯡꯁꯤꯅ ꯐꯥꯔꯒ ꯃꯨꯛ ꯆꯥꯗꯣꯏꯅꯦ ꯑꯗꯨꯗꯩ ꯀꯩ ꯑꯐꯕꯕꯨ ꯑꯣꯏꯗꯣꯏꯅꯣ꯫
ꯑꯗꯨ ꯍꯥꯏꯔꯒ ꯑꯁ ꯉꯥꯁꯦ ꯃꯍꯥꯎꯗꯤ ꯈꯦꯠꯅꯩꯗ ꯑꯩꯈꯣꯏ ꯃꯥ ꯍꯣꯏꯅ ꯀꯩꯊꯦꯜꯗꯩ ꯂꯩꯕ ꯉꯥꯖꯦ
ꯎꯝ꯫
ꯁꯨꯝ ꯆꯥꯕ ꯃꯍꯥꯎ ꯏꯋꯥꯠ ꯋꯥꯠꯄꯩ ꯇꯥꯏꯞ ꯇꯧꯋꯦꯕ꯫ ꯑꯗꯨꯒ ꯑꯩꯈꯣꯏꯒꯤ ꯑꯩꯈꯣꯏ ꯄꯨꯈ꯭ꯔꯤ ꯂꯩꯑꯕꯀꯣ
ꯎꯝ꯫
ꯑꯩꯈꯣꯏ ꯄꯨꯈꯔꯤꯗꯩ ꯑꯩꯈꯣꯏꯅ ꯐꯥꯖꯔꯦ ꯐꯥꯖꯕ ꯉꯥꯖꯦ ꯑꯩꯈꯣꯏꯅ ꯊꯥꯗꯖꯕꯗꯣ ꯑꯗꯨ ꯌꯥꯝ ꯆꯥꯔꯦ ꯃꯍꯥꯎ ꯌꯥꯝ ꯇꯣꯉꯥꯜꯂꯦꯕ꯫
ꯍꯣꯏ ꯑꯗꯨꯕꯨꯗꯤ ꯏꯁꯥꯒꯤ ꯄꯨꯈ꯭ꯔꯤ ꯍꯥꯏꯕꯁꯤꯗꯅ ꯃꯈꯣꯏꯅ ꯇꯣꯉꯥꯟ ꯇꯣꯉꯥꯟꯕ ꯍꯤꯗꯥꯛ ꯂꯥꯛꯊꯛ ꯑꯗꯨꯏꯁꯨ ꯁꯤꯖꯟꯅꯗꯦꯗꯅ꯫
ꯃꯁꯥ ꯎꯏꯕ ꯈꯣꯠꯄ ꯌꯥꯝ ꯍꯦꯜꯂꯦꯕ꯫
ꯃꯥꯅꯦ ꯍꯥꯏꯗꯤ ꯃꯁꯥꯒꯤ ꯂꯩꯖꯔꯤꯕ ꯏꯁꯤꯡꯗꯣ ꯑꯗꯨꯝ ꯉꯥꯗ ꯍꯤꯡꯖꯕꯅꯦꯕ ꯇꯣꯉꯥꯟꯕ ꯄꯣꯠꯁꯦꯝ ꯑꯝꯇ ꯍꯥꯞꯆꯤꯟꯕꯤꯗ꯭ꯔꯕꯅꯤꯅ
ꯃꯥꯅꯤ ꯃꯥꯥꯅꯤ ꯑꯗꯨꯅꯦ ꯈꯪꯗꯦ ꯑꯁ ꯌꯦꯟ ꯆꯥꯅꯤꯡꯉꯦ ꯑꯩꯈꯣꯏꯅ ꯕꯣꯏꯂꯔ ꯆꯥꯅꯤꯡꯉꯦꯅ ꯕꯣꯏꯂꯔꯖꯦ ꯑꯅꯝꯕꯅ ꯍꯥꯔ ꯉꯥꯛꯇꯅꯤꯗꯣ ꯕꯣꯏꯂꯔ ꯍꯥꯞꯆꯤꯜꯂꯤ ꯃꯌꯥꯝꯖꯦ꯫
ꯃꯥꯅꯤ꯫
ꯆꯥꯎꯅꯕ ꯍꯣꯠꯅꯕꯗ ꯀꯣ
ꯃꯥꯅꯤ ꯍꯥꯏꯗꯤ ꯅꯨꯃꯤꯠ ꯅꯤꯐꯨ ꯃꯉꯥꯅꯤꯗ ꯃꯄꯤ ꯐꯥꯅꯕ ꯍꯣꯠꯅꯕꯗ ꯃꯉꯣꯟꯗ ꯊꯥꯔꯤꯕ ꯍꯤꯗꯥꯛ ꯃꯌꯥꯝꯖꯦ
ꯎꯝ ꯑꯗꯨꯅꯦ ꯑꯩꯈꯣꯏꯒꯤ ꯕꯣꯏꯂꯔ ꯑꯃ ꯆꯥ ꯌꯥꯕꯖꯦ ꯅꯨꯃꯤꯠ ꯅꯤꯐꯨ ꯃꯉꯥꯅꯤꯗ ꯕꯣꯏꯂꯔꯗꯣ ꯍꯦꯛꯇ ꯃꯄꯨꯡ ꯃꯔꯩ ꯐꯥꯅꯕ ꯆꯥꯎꯗꯣꯏꯅꯦꯕ꯫
ꯃꯥꯅꯦ ꯃꯥꯅꯦ꯫
ꯑꯗꯨꯗꯨꯅꯗꯤ ꯍꯛꯆꯥꯡꯗ ꯑꯃꯨꯛ ꯊꯥꯖꯤꯜꯂꯗꯤ ꯑꯗꯨꯝ ꯃꯅꯨꯡꯗꯗꯨꯗꯤ ꯐꯖ ꯇꯥꯝꯃꯦ
ꯑꯗꯨꯒꯤ ꯍꯥꯏꯔꯨꯔꯗꯤ ꯃꯈꯣꯏ ꯌꯨꯝꯗ ꯌꯣꯛꯄ ꯑꯩꯈꯣꯏ ꯃꯩꯇꯩ ꯌꯦꯟꯁꯦ ꯁꯤ ꯆꯥꯕꯅꯗꯤ ꯈ꯭ꯋꯥꯏꯗꯩ ꯐꯔꯦ ꯃꯍꯥꯎꯁꯨ ꯍꯦꯟꯕꯀꯣ
ꯍꯥꯎꯁꯨ ꯈꯦꯠꯅꯩꯗ ꯑꯩꯈꯣꯏꯒꯤ ꯌꯨꯝꯗ ꯑꯗꯨꯝ ꯑꯩꯈꯣꯏꯒꯤ ꯆꯦꯡꯀꯨꯞ ꯈꯔ ꯑꯗꯩꯗꯤ ꯑꯗꯨꯝ ꯀꯩꯅꯣꯒꯨꯝꯕ ꯇꯧꯔꯤꯅ ꯑꯩꯈꯣꯏꯒꯤ ꯀꯣꯕꯤꯒꯨꯝꯕ ꯁꯣꯏꯍꯜꯂꯤꯅ ꯑꯩꯈꯣꯏꯅ ꯑꯗꯨꯝꯕ ꯇꯧꯔꯕꯅꯤꯅ ꯃꯣꯏꯁꯦ ꯃꯁꯥꯁꯦ ꯍꯣꯏ ꯆꯥꯎꯕꯕꯨꯗꯤ ꯀꯩꯅꯣꯕꯨꯗꯤ ꯃꯥꯟꯅ ꯕꯣꯏꯂꯔꯒꯗꯤ ꯃꯥꯟꯅ ꯌꯥꯕꯣꯏꯗ꯭ꯔꯦ ꯑꯗꯨ ꯑꯣꯏꯁꯨ ꯃꯁꯥ ꯆꯥꯕꯗ ꯑꯩꯈꯣꯏ ꯌꯥꯝ ꯍꯥꯎꯕ ꯍꯦꯜꯂꯤꯗꯅ
ꯃꯥꯅꯤ ꯃꯥꯅꯦ ꯎꯏꯕꯁꯨ ꯍꯦꯟꯕꯅꯦ
ꯍꯥꯎꯕꯗꯪ ꯅꯠꯇ꯭ꯔꯦꯕ ꯑꯗꯨ ꯏꯁꯥꯗꯁꯨ ꯀꯥꯟꯅꯩꯑꯦꯕ
ꯃꯥꯅꯤ
ꯑꯗꯩꯗꯤ ꯃꯅꯥ ꯃꯁꯤꯡꯗ ꯍꯥꯏꯗꯤ ꯑꯩꯈꯣꯏꯒꯤ ꯑꯩꯈꯣꯏ ꯆꯤꯡꯗꯒꯤ ꯃꯅꯥ ꯃꯁꯤꯡ ꯃꯌꯥꯝ ꯄꯨꯔꯛꯏꯗꯅ
ꯎꯝ
ꯑꯗꯨꯝꯕ ꯇꯥꯟꯅꯩꯑꯦꯕ
ꯃꯟꯅꯦ ꯑꯩꯈꯣꯏꯒꯤ ꯃꯥꯎ ꯃꯥꯔꯀꯦꯠ ꯌꯣꯟꯕ ꯏꯆꯥꯁꯦ ꯃꯤꯅ ꯉꯟꯇ ꯉꯟꯇ ꯆꯠꯂ ꯂꯩꯅꯩꯁꯦ꯫
ꯎꯝ ꯃ ꯃꯍꯥꯎꯗꯨ ꯈꯦꯠꯅꯩꯌꯦ ꯑꯩꯈꯣꯏ ꯁ꯭ꯋꯥꯏ ꯇꯝꯄꯥꯛꯀ ꯆꯤꯡꯒꯗꯤ ꯑꯗꯨꯝ ꯆꯤꯡꯗꯨꯅ ꯈꯔ ꯍꯥꯔ ꯅꯨꯡ ꯍꯥꯞꯀꯟꯗꯦꯕ꯫
ꯎꯝ ꯑꯗꯣ ꯑꯩꯒꯤ ꯋꯥꯗꯤ ꯑꯩꯅ ꯁꯨꯝ ꯐꯩ ꯈꯟꯖꯕꯅꯤꯀꯣ ꯌꯦꯟꯒꯨꯝꯕ ꯂꯣꯏ ꯑꯣꯏꯁꯦ ꯑꯩꯗꯤ ꯌꯥꯝ ꯀꯥꯟꯅꯩ ꯍꯥꯏꯅ ꯈꯜꯂꯦ ꯍꯥꯏꯗꯤ ꯃꯥꯒꯤ ꯌꯦꯟꯗꯒꯤ ꯊꯣꯛꯂꯛꯄ ꯃꯥꯒꯤ ꯀꯩ ꯍꯥꯏꯅꯤ ꯌꯦꯡꯒꯣꯟꯒꯤ ꯀꯩꯒꯤ ꯋꯦꯁꯁꯤꯡꯗꯣ
ꯑꯍꯣꯏ ꯍꯣꯏ
ꯑꯗꯨꯗꯣ ꯃꯈꯣꯏꯅ ꯏꯟꯖꯥꯡ ꯊ ꯍꯥꯞꯄ ꯌꯥꯏꯗꯅ ꯑꯩꯈꯣꯏꯅ ꯏꯟꯖꯥꯡ ꯊꯥꯕ ꯈꯣꯠꯄꯗ
ꯍꯣꯏ
ꯍꯥꯏꯗꯤ ꯀꯦꯃꯤꯀꯦꯜꯒꯤ ꯑꯣꯏꯕ ꯄꯣꯠ ꯀꯩꯅꯣ ꯄꯣꯠꯌꯥꯅ ꯍꯥꯞꯇꯣꯏ ꯁꯔꯨꯛꯄꯨꯗꯤ ꯑꯗꯨꯒꯨꯝꯕꯗꯣ ꯍꯥꯞꯄꯅꯁꯨ ꯍꯦꯟꯅ ꯐꯩꯌꯦꯅ ꯈꯜꯂꯦ ꯑꯩꯗꯤ
ꯍꯣꯏ ꯑꯗꯨꯕꯨꯗꯤ ꯌꯥꯝ ꯐꯕꯖꯥꯠꯅꯤꯗ ꯁꯨꯃꯥꯏꯅ ꯍꯥꯔ ꯍꯥꯔ ꯁꯦꯝꯃ ꯍꯥꯞꯄꯗꯣ ꯑꯩꯈꯣꯏ ꯌꯦꯟꯒꯤ ꯃꯣꯏꯒꯤ ꯑꯗꯨꯝ ꯃꯣꯏꯒꯤ ꯋꯦꯁꯁꯤꯡꯗꯨꯝ ꯑꯗꯨꯝ ꯄꯨꯊꯣꯛꯑꯒ ꯐꯖꯅ ꯀꯪꯍꯜꯂꯒ ꯑꯗꯨꯝ ꯍꯥꯞꯄꯤꯗꯅ ꯑꯗꯩꯗꯤ ꯑꯩꯈꯣꯏ ꯀꯩꯅꯣ ꯇꯧꯋꯦ ꯁꯟꯗꯒꯥꯥꯏꯅ ꯁꯟ ꯁꯟꯊꯤꯒꯨꯝꯕ ꯑꯩꯈꯣꯏ ꯈꯨꯟꯕ ꯑꯗꯨꯝ ꯆꯠꯂꯦꯕ꯫ ꯑꯗꯨꯅ ꯑꯗꯨꯝ ꯍꯥꯞꯄꯦ꯫ ꯁꯦꯝꯕ ꯌꯥꯕꯁꯦ ꯀꯩꯅꯣꯁꯨꯦ ꯇꯧꯔꯦ ꯑꯩꯈꯣꯏ ꯆꯔꯨꯒꯨꯝꯕꯗꯣ
ꯎꯝ
ꯃꯇꯨꯡꯗ ꯑꯩꯈꯣꯏ ꯆꯔꯨ ꯂꯩꯍꯧꯏꯗꯅ
ꯎꯝ
ꯑꯗꯨ ꯆꯔꯨꯁꯨ ꯑꯃꯨꯛ ꯑꯩꯈꯣꯏꯒꯤꯗꯅ ꯄꯠꯊꯍꯜꯂꯒ ꯆꯔꯨꯁꯨ ꯍꯥꯞꯄ ꯌꯥꯏꯗꯅ꯫
ꯑꯝ ꯍꯧꯖꯤꯀꯥꯟꯗꯤ ꯑꯗꯨꯁꯨ ꯌꯣꯟꯅꯔꯕꯅꯦ ꯄꯊꯥꯗꯒ ꯁꯦꯝꯕ ꯑꯩꯈꯣꯏꯒꯤ ꯀꯣꯀꯣ ꯄꯤꯠ ꯀꯥꯏꯅ ꯀꯦꯖꯤꯗ ꯑꯣꯜꯂꯒ ꯌꯣꯟꯕꯗꯣ
ꯑꯩ ꯌꯣꯜꯂꯦ ꯌꯣꯜꯂꯦ ꯑꯩꯈꯣꯏꯕꯨꯗꯤ ꯑꯩꯈꯣꯏ ꯌꯨꯝ ꯑꯗꯨꯝ ꯏꯁꯥꯅ ꯁꯦꯝꯖꯩꯌꯦꯕ ꯌꯨꯝꯒꯤ ꯁꯕꯤ ꯆꯖꯅ ꯗꯨꯕꯨꯗꯤ ꯇꯧꯔꯤꯅꯤꯗ ꯑꯗꯨ ꯃꯤ ꯈꯔ ꯑꯃꯗꯤ ꯌꯣꯟꯅꯕꯅ ꯑ ꯍꯥꯔ ꯅꯨꯡꯍꯥꯛꯇ ꯌꯣꯜꯂꯝꯗꯣꯏꯅꯦꯕ
ꯐꯪꯅꯕ ꯍꯣꯠꯅꯕꯗ ꯃꯤ ꯀꯌꯥ ꯃꯁꯥ ꯁꯣꯛꯏꯅꯣ ꯈꯟꯊꯗꯕ
ꯑꯝ ꯍꯑꯣꯖꯤꯛ ꯀꯟꯒꯤ ꯑꯦꯖꯦꯛꯁꯟ ꯆꯥꯕꯗ ꯌꯥꯝ ꯆꯦꯛꯁꯤꯟꯗ ꯌꯥꯄꯣꯠꯇꯦ
ꯁꯤꯡ ꯆꯥꯑꯣꯗꯤ ꯍꯥꯏꯕ
ꯑꯝ
ꯃꯅꯥ ꯃꯁꯤꯡꯁ ꯍꯦꯛ ꯆꯥꯕꯁꯨ ꯀꯤꯕ ꯇꯧꯔ
ꯑꯗꯨꯗꯤ ꯑꯩꯈꯣꯏ ꯀꯩꯊꯦꯜꯗ ꯀꯥꯏꯅꯦꯗꯅ ꯌꯥꯝꯅ ꯇ ꯇꯒ ꯇꯥꯒꯠꯄ ꯑꯆꯧꯕ ꯆꯔꯨ ꯅꯨ ꯑꯈꯨꯏꯕ ꯁꯤꯔꯨꯝ ꯅꯥꯔꯨꯝꯝ ꯇꯧꯗꯧꯁꯦ ꯆꯥꯎ ꯀꯥꯏꯅ ꯍꯥꯏꯅꯔꯦ ꯍꯧꯖꯤꯛ ꯍꯟꯅꯤ
ꯇꯤꯟ ꯇꯥꯗꯕ ꯏꯟꯁꯥꯡ ꯂꯩꯒꯅꯨ ꯍꯥꯏꯗꯅ
ꯑꯗꯟ
ꯑꯁ ꯍꯥꯏꯔꯤꯒꯨꯝꯅ ꯍꯧꯖꯤꯛꯁꯦꯀꯣ ꯑꯃ ꯍꯧꯖꯤꯛꯁꯦꯀꯣ ꯕꯖꯥꯔꯗꯒ ꯆꯠꯄꯗ ꯀꯣꯕꯤꯒꯨꯝꯕꯁꯦ ꯀꯕꯤ ꯃꯁꯒ ꯐꯖꯕꯁꯦ ꯂꯩꯕ ꯀꯤꯔꯦꯕ
ꯍꯥꯥꯐꯝꯝꯗꯣ ꯃꯌꯥꯝꯗꯣ ꯈꯟꯕꯗ
ꯃꯟꯗꯦ
ꯑꯝ ꯆꯤꯟꯖꯥꯛꯁꯦ ꯆꯦꯛꯁꯤꯟꯗꯕ ꯌꯥꯗꯦꯀꯣ
ꯏ ꯈꯨꯋꯥꯏ ꯐꯕꯒꯤꯅꯤꯕ ꯏꯁꯥꯒꯤ ꯍꯤꯡꯒꯣꯜ ꯂꯩꯖꯔꯗꯤ ꯏꯁꯥ ꯏꯁꯥꯅ ꯆꯥꯅꯕꯗꯒꯤ ꯊꯥꯖꯕ
ꯑꯝ
ꯏꯝꯐꯥꯜꯁꯕꯨ ꯂꯩꯇꯦ
ꯑꯣꯝ ꯑꯗꯨꯅ ꯈꯐꯥꯔꯕ ꯖꯥꯠꯅꯤꯗ ꯑꯗꯨ ꯑꯩꯈꯣꯏꯁꯨ ꯍꯥꯏꯗꯤ ꯑꯃꯨꯛ ꯍꯥꯏꯔꯨꯕꯁꯨ ꯌꯥꯗꯕꯀꯣ ꯍꯔ ꯅꯨꯡ ꯍꯥꯞꯄꯤ ꯀꯩꯒꯤꯅꯣ ꯑꯗꯣ ꯍꯥꯏꯗꯤ ꯍꯧꯖꯤꯛ ꯂꯩꯔꯤꯕ ꯃꯤꯌꯥꯝꯖꯒ ꯑꯗꯨꯗꯤ ꯄꯨꯊꯣ ꯑꯗꯨ ꯌꯥꯗꯕꯅꯤꯅ ꯆꯥꯅꯕ ꯈꯣꯠꯅꯕꯗꯣ ꯃꯌꯥꯝꯒꯤ ꯄꯤꯅꯕ ꯍꯣꯠꯅꯕꯗ ꯑꯗ ꯑꯗꯨꯝ ꯍꯥꯔ ꯅꯨꯡ ꯍꯥꯞꯇ꯭ꯔꯗꯤ ꯄꯣꯠꯊꯣꯛꯇꯣ ꯊꯣꯛꯇꯦꯗꯅ꯫
ꯍꯅꯨꯃꯥꯟ
ꯑꯗꯨꯗꯨꯅ ꯃꯌꯥꯝꯁꯤꯁꯨ ꯉꯝꯅꯕ ꯇꯧꯅꯔꯛꯏꯅꯤꯗꯣ꯫
ꯃꯟꯅꯤ
ꯆꯥꯎꯈꯠꯄꯩ ꯃꯠ ꯃꯇꯨꯡ ꯏꯟꯅ ꯑꯗꯨꯝ ꯍꯥꯏꯗꯤ ꯃꯤꯗꯤ ꯑꯗꯨꯝ ꯌꯥꯝꯈꯠꯂꯛꯀꯅꯤ ꯂꯝꯗꯤ ꯄꯤꯛꯁꯜꯂꯛꯀꯅꯤ꯫
ꯎꯝ
ꯑꯗꯨꯅ ꯈꯖꯤꯛ ꯈꯤꯇꯪ ꯄꯤꯛꯄ ꯂꯝꯁꯤꯗ ꯄꯣꯊꯣꯛꯇꯣ ꯃꯌꯥꯝ ꯄꯨꯊꯣꯛꯅꯕ ꯍꯣꯠꯅꯕꯗ ꯑꯗꯨꯝ ꯍꯥꯔ ꯅꯨꯡꯒ ꯁꯤꯖꯤꯟꯅꯕ ꯑꯗꯨꯝ ꯁꯤꯖꯤꯟꯅꯗꯕ ꯌꯥꯗꯦ ꯍꯥꯏ
ꯃꯟꯅꯦ ꯃꯟꯅꯦ ꯎꯝ
ꯑꯗꯩ ꯂꯩꯅꯥ ꯇꯤꯅ ꯍꯥꯏꯔꯦ ꯍꯧꯖꯤꯛꯀꯥꯟꯗꯤ ꯌꯥꯝ ꯊꯣꯛꯏꯗꯨꯅꯦ ꯑꯗꯨꯅ ꯍꯥꯔꯅꯨꯡ ꯍꯥꯞꯇ꯭ꯔꯒꯗꯤ ꯑꯃꯨꯛ ꯄꯥꯝꯕꯤ ꯍꯨꯝꯕ ꯁꯤꯕ ꯈꯣꯠꯄ ꯌꯥꯝꯗꯤ ꯇꯧꯋꯦꯕ
ꯃꯥꯅꯦ
ꯊꯥꯕꯗꯣ ꯑꯗꯨꯏ ꯑꯩꯈꯣꯏꯗꯤ ꯑꯗꯨꯝ ꯁꯤꯕ ꯈꯔ ꯁꯤꯖꯒꯔꯁꯨ ꯂꯦꯝꯍꯧꯔꯤꯕ ꯈꯔ ꯑꯗꯨꯝ ꯆꯥꯖꯕ ꯀꯣꯟꯅꯩꯗꯅ ꯍꯣꯏꯅ
ꯃꯥꯅꯤ
ꯌꯣꯟꯒꯦ ꯍꯥꯏꯇꯥꯗꯤ ꯑꯃꯨꯛ ꯌꯥꯔꯣꯏꯗꯣꯏꯅꯦꯕ ꯑꯗꯣ
ꯌꯥꯔꯣꯏꯅ
ꯅꯪꯒꯤ ꯐꯦꯃꯤꯂꯤ ꯃꯤ ꯏꯟꯖꯥꯡ ꯅꯥꯄꯤ ꯌꯣꯜꯂꯒ ꯄꯨꯖꯔꯤꯕ ꯀꯥꯡꯕꯨ ꯃꯌꯥꯝ ꯂꯩꯔꯤ ꯅꯠꯇ꯭ꯔꯥ
ꯎꯝ
ꯃꯣꯏꯒꯨꯝꯕ ꯑꯗꯨꯝꯕꯗꯗꯤ ꯑꯩꯈꯣꯏꯒꯤ ꯄꯣꯠ ꯑꯗꯨꯗꯤ ꯍꯤꯡꯒꯣꯜꯒꯤꯗꯨꯗꯤ ꯌꯣꯟꯅꯤꯡꯉꯔꯣꯏꯕ ꯃꯣꯏ
ꯍꯣꯏ ꯗꯗꯥ ꯀꯩꯅꯣ ꯎꯝ ꯉꯁꯤꯒꯤꯗꯤ ꯊꯝꯖꯔꯒꯦ ꯋꯥꯔꯤ ꯌꯥꯝ ꯅꯨꯡꯉꯥꯏꯔꯦꯀꯣ
ꯑꯣ ꯐꯔꯦ-ꯐꯔꯦ ꯑꯃꯨꯛ ꯁꯥꯅꯁꯦ ꯃꯊꯪ ꯎꯝ ꯊꯝꯃꯦ